ꯑ ꯀꯣꯏ ꯄꯥꯏꯗ
ꯐꯣꯟꯗꯣ ꯄꯥꯏꯈꯠꯄ ꯌꯥꯗ꯭ꯔꯤꯕ ꯍꯅꯨꯔꯕ ꯐꯣꯟ ꯑꯣꯏꯕꯅꯤꯅ ꯊꯦꯝ ꯊꯦꯝꯗꯨꯅ ꯁꯤꯖꯤꯟꯅꯔꯦ
ꯎꯝ ꯍꯥꯏꯗꯤ ꯍꯣꯏ ꯁꯨꯃꯥꯏꯅꯗꯤ ꯑꯩꯉꯣꯟꯗꯩ ꯑꯗꯨꯝ ꯆꯠꯂꯒ ꯃꯤꯉꯣꯟꯗꯗꯤ ꯂꯥꯛꯇꯕ ꯇꯧꯋꯦꯕ ꯍꯧꯖꯤꯛꯁꯦ ꯀꯟꯅ
ꯎꯝ ꯅꯪ ꯅꯪꯅ ꯀꯨꯏꯅ ꯆꯠꯂꯦ ꯍꯥꯏꯗꯣ ꯑꯩꯅꯅꯦ ꯅꯪ ꯍꯦꯛ ꯂꯥꯛꯄꯒ ꯉꯥꯛꯇꯪ ꯇꯀꯦꯠ ꯑꯃꯅꯤꯅꯦꯕ ꯄꯥꯏꯈꯠ ꯂꯩꯔꯒ ꯄꯥꯏꯈꯠꯂꯤꯁꯦ ꯑꯩꯉꯣꯟꯗꯅ ꯊꯣꯛ
ꯐꯣꯟ ꯇꯧꯕꯁ ꯌꯥꯝ ꯕꯦꯔꯥ ꯀꯥꯔꯦꯕ ꯊꯥꯏꯅꯒꯤꯗꯣ ꯑꯣꯗ꯭ꯔꯦ
ꯎꯝ ꯀꯩꯒꯤꯅꯣꯕ ꯃꯣꯏ ꯁꯨꯃꯥꯏꯅ ꯇꯧꯈꯠꯂꯛꯏꯁꯦ ꯑꯗꯒꯤꯗꯤ ꯁꯤꯒꯤ ꯚꯣꯏꯁꯁꯦ ꯑꯃꯨꯛ ꯁꯣꯝꯗ ꯑꯃꯨꯛ ꯑꯃ ꯅꯦꯠꯋꯥꯛ ꯀꯌꯥꯗꯕ ꯀꯩꯔ ꯀꯩꯅꯣ ꯃꯈꯣꯟ ꯃꯔꯤ ꯈꯪꯗꯕ ꯌꯥꯝ ꯌꯥꯎꯕꯗꯣ
ꯎꯝ
ꯇꯧꯔꯤꯦ
ꯁꯦ ꯁꯤꯦ ꯇꯕ ꯃꯥꯌꯦꯦ ꯐꯤ ꯃꯤ ꯊ ꯂꯗꯅ ꯖ ꯃꯤꯗ ꯆ ꯖ ꯆ ꯃꯥ ꯁꯔꯤꯁ ꯀꯣꯏꯅꯦ ꯁꯤꯦꯃꯤ ꯂꯄꯥ ꯂꯤꯁꯤꯡ ꯃꯉꯥ ꯇꯔꯨꯛꯀ ꯍꯥꯏꯅ ꯂꯩꯔꯦ ꯇꯧꯅꯤ
ꯈꯔꯤ ꯃꯄꯨꯝ
ꯅꯠꯇꯦ ꯑꯩꯈꯣꯏꯒꯤ ꯀꯩꯅꯣꯗꯣ ꯑꯨꯠꯄ ꯀꯩꯅꯣ ꯍꯥꯏꯕꯗꯣ ꯉꯔꯤ ꯃꯅꯥꯎ ꯎꯝꯗꯦꯗꯅꯣ
ꯑꯣ ꯑꯣ ꯈꯪꯉꯦ ꯈꯪꯉꯦ ꯅꯪ ꯍꯥꯏꯥꯏꯗꯤꯦ ꯁꯥꯔꯤ ꯁꯥꯔꯤ ꯁꯦꯠꯅꯕ
ꯑꯗꯨ ꯑꯗꯨ ꯑꯍꯣꯡꯕꯗ ꯅꯠꯇꯕ ꯑꯍꯣꯡꯕꯗ ꯅꯠꯇꯕꯗꯣ ꯁꯥꯔꯤ ꯁꯦꯅꯝ ꯑꯍꯣꯡꯕ ꯂꯩꯗꯅ ꯑꯍꯣꯡꯗ ꯑꯐꯨꯠꯄꯒ ꯍꯥꯏꯅꯤꯄꯨꯟꯃꯨꯛ ꯒꯗ ꯐꯠꯄ ꯍ ꯁꯨ ꯎꯁꯕ
ꯑꯝ
ꯐꯤꯖꯗ ꯂꯤꯁꯤꯡ ꯃꯉꯥ ꯇꯔꯨꯛ ꯍꯥꯏꯕ
ꯎꯝ
ꯊꯒ ꯇꯥꯏ ꯑꯩꯅ ꯍꯥꯏꯕꯖ ꯇ ꯃꯗꯤꯦ ꯂꯩꯕꯅꯤꯅ ꯐꯖꯕ ꯁꯦꯠꯂꯣ ꯍꯥꯏꯕ ꯑꯩꯅ ꯑꯩꯈꯣꯏꯗꯤ ꯑꯗꯨꯝ ꯌꯥꯅ ꯌꯥꯅꯕ ꯂꯩ ꯃ ꯐꯤꯁꯤ ꯌꯥꯗꯒ
ꯑꯗꯨꯝ ꯑꯔꯩꯕꯗꯣ ꯐꯖꯅ ꯀꯦ ꯈꯣꯠꯂꯒ ꯑꯗꯨꯝ ꯑꯗꯨꯁꯨ ꯑꯗꯨꯝ
ꯑꯗꯨꯗ ꯃꯁꯌꯥꯅ ꯍꯉꯃ ꯆꯥꯂꯥꯏꯇꯩ ꯍꯣꯏ ꯑꯩ ꯑꯩꯈꯣꯏꯒꯤ ꯁꯥꯍꯤ ꯁꯦꯕꯗ ꯈꯦꯅꯕ ꯑꯃ ꯍꯧꯖꯤꯛ ꯒꯤ ꯅꯦꯍꯔꯨ ꯅꯛꯇꯝ ꯂꯩꯗꯥꯏꯅꯦ ꯁꯔꯤ ꯁꯦꯠꯅꯕꯒꯤ ꯐꯨꯔꯤꯠ ꯑꯃꯝꯗꯥꯏꯅꯦ ꯅꯦꯔꯨ ꯅꯦꯛ ꯑꯣꯏꯕ
ꯕ꯭ꯂꯥꯎ
ꯑ ꯆꯥꯃꯨꯉꯥꯒ ꯀꯌꯥꯅꯣꯝ ꯄꯤꯕ ꯑꯗꯨꯗꯣ ꯕꯖꯥꯔꯗ ꯇꯣꯡꯉꯥꯟꯅ ꯌꯣꯜꯂꯦꯕ ꯑꯗꯨꯗꯣ ꯑꯗꯨꯒꯤ
ꯅꯍꯥꯟ ꯑꯦꯅꯥꯂꯤꯁꯀꯤꯤ ꯇꯨꯔꯝꯃꯤ
ꯑꯗꯨꯝꯕꯗꯨ ꯂꯩ
ꯑꯗꯨꯗ
ꯂꯩꯔꯅꯤꯕ ꯑꯗꯨꯒ ꯍꯥꯥ ꯑ
ꯑꯦ ꯋꯥꯋꯥꯛ ꯅꯨꯡꯉꯥꯏꯇꯦꯉꯣ ꯃꯇꯠ ꯃꯇꯠ ꯇꯠꯂꯤ ꯍꯜꯂꯣ ꯇꯥꯈꯤꯗꯔꯦ ꯍꯂꯣ ꯐ꯭ꯔ ꯃꯥꯥꯏꯁ ꯇꯠꯈꯔꯦ ꯇꯠꯇ꯭ꯔꯤꯕ꯭ꯔꯥ
ꯑꯩꯗꯤ ꯇꯥꯏꯌꯦꯕ ꯇꯥꯏꯌꯦ ꯩꯗꯅꯁꯔꯦ ꯅꯪ ꯇ ꯍꯥꯀꯔꯦ ꯇ
ꯑꯩꯉꯣꯟꯗꯅ ꯑꯃꯠꯇ ꯇꯥꯗ꯭ꯔꯤꯕ ꯅꯪꯅ ꯉꯥꯡꯕꯗꯣ
ꯎꯗ
ꯑꯗꯨꯃꯥꯏ ꯇꯧꯗꯅ ꯇꯨꯔꯝꯃꯦ ꯃꯥꯒꯤꯁꯨ
ꯎꯝ
ꯑꯦꯅꯥꯂꯤꯁꯀꯤꯁꯨ ꯇꯨꯔꯝꯃꯦ ꯍꯥꯏꯕ ꯁꯥꯔꯤ ꯁꯦꯠꯄꯒꯤꯅꯦꯅ
ꯎꯝ ꯌꯥꯝꯅ ꯍꯧꯕꯅꯤ ꯍꯧꯖꯤꯄꯤꯤꯗ ꯑ ꯃꯥꯥꯏ ꯑꯣꯖꯥ
ꯇꯨꯔꯤꯉꯩꯗ ꯇꯨꯍꯧꯔꯒꯦ ꯏꯠꯆꯦ ꯀꯩꯅꯣ ꯇꯧꯔꯦ ꯑꯗꯨꯅ ꯇꯧꯔꯒ ꯑꯉꯧꯕ ꯑꯃꯒ ꯑ ꯑꯉꯧꯕ ꯑꯃꯒ ꯑꯃꯨꯕ ꯑꯃꯒ ꯇꯨꯏꯏ
ꯎꯝ
ꯁꯨꯔꯕꯩꯔꯥ ꯈꯪꯗꯦ ꯏꯕꯦꯝ ꯃꯈ꯭ꯡꯁꯤꯁꯨꯅꯦ ꯍꯧꯖꯤꯛꯀꯥꯟꯁꯦ ꯅꯥꯕꯅ ꯅꯥꯕꯅ ꯀꯔꯤ ꯍꯥꯏꯅꯣ ꯂꯦꯝꯁꯤꯁꯨ ꯑꯗꯨꯝ ꯊꯥꯜꯂ ꯊꯝꯂꯝꯝꯃꯦ ꯑꯗꯨꯅꯗꯤ ꯃꯩꯁꯤ ꯕꯦꯔꯥꯛ ꯗꯔꯀꯥ ꯇꯥꯔꯅꯤ ꯑꯩ ꯑꯩꯁꯦ ꯍꯧꯖꯤꯛꯀꯥꯟꯁꯦ ꯉꯥꯎꯔꯤꯦꯗ ꯌꯥꯝꯅ
ꯎꯝ ꯀꯣꯏ ꯈꯨꯁꯤ ꯌꯥꯗꯏꯖꯀ
ꯌꯥꯗ꯭ꯔꯦ ꯇꯦꯟꯁꯟꯅꯔꯦ ꯀꯔꯤꯅꯣ ꯁꯦꯔꯥꯟꯒ ꯇꯨꯔꯥꯟꯒ ꯉꯥꯛꯇꯅꯤ ꯊꯕꯛꯁꯦ ꯇꯧ ꯇꯧꯔꯤꯁꯦ ꯇꯧꯗꯧꯕ ꯊꯕꯛꯅꯅꯦ ꯀꯥꯎꯈ꯭ꯔꯅꯤ ꯈꯖꯤꯛꯇ ꯀꯩꯅꯣꯝꯧ ꯈꯜꯂꯝꯕ ꯇꯧꯔꯝꯕꯗꯣ ꯅꯍꯥꯟꯋꯥꯏ ꯑꯩꯈꯣꯏ ꯏꯃꯥꯍꯣꯏꯗꯒ ꯀꯥꯎꯏꯅꯦ ꯈꯣꯠꯂꯤꯅꯦ ꯏꯃꯥ ꯍꯣꯏꯅꯒ ꯍꯥꯏꯕꯗꯣ ꯀꯩꯅꯣ ꯀꯥꯎꯏꯗ ꯍꯥꯏ ꯀꯥꯏꯅ ꯆꯩꯔꯨꯏꯗꯣ
ꯎꯝ ꯀꯣꯏꯔꯈꯣꯏꯔ ꯈ ꯀ ꯌꯥꯗꯕꯖꯥꯅꯦꯗ ꯑꯩꯗꯤ ꯉꯥꯎꯔꯤ ꯐꯗꯤ ꯀꯣꯟ ꯐꯕ ꯆꯠꯂꯒ ꯇꯂꯦ ꯆꯪꯅꯕꯅꯤꯍꯦ
ꯖꯅꯤꯖꯐꯔ ꯑꯗꯨꯇꯥꯔꯦ ꯑꯩꯁꯨꯅꯤ ꯕꯦꯝꯃꯥ ꯕ꯭ꯔꯁ ꯇꯧꯕꯒꯤ ꯀꯣꯜꯒꯦꯠ ꯃꯦꯠꯄꯁꯤꯗꯅꯦ ꯐꯦꯁꯋꯥꯁꯇꯣ ꯑꯣꯏꯅ ꯃꯦꯠꯁꯤꯜꯂꯤꯅꯤ
ꯎꯝ
ꯈꯨꯁꯤꯤꯗ ꯄꯥꯏꯔꯤꯗꯣ ꯈꯪꯅ ꯈꯪꯅ
ꯎꯝ ꯀꯅꯣꯃꯤ ꯇꯧ ꯇꯧꯔꯕ
ꯑꯗꯨꯅ ꯑꯩꯈꯣꯏ ꯏꯆꯦ ꯑꯃꯗꯤ ꯐꯤ ꯁꯥꯅ ꯁꯥꯅ ꯍꯩ ꯆꯥꯕ ꯃꯥꯁꯦ ꯁꯔꯞꯁꯨ ꯂꯩꯕ ꯁꯔꯞꯁꯤꯅ ꯀꯃꯥꯏꯅ ꯇꯧꯒꯦꯗ ꯁꯔꯞꯁꯤꯁꯨ ꯍꯩꯗꯣꯛꯄ ꯄꯦꯛꯀꯦꯖꯁꯦ ꯀꯩꯅꯣꯗꯨꯗ ꯀꯣꯟꯒꯤ ꯃꯣꯏ ꯐꯤ ꯁꯥꯕꯒꯤ ꯐꯝꯐꯝꯗꯨꯗ ꯊꯝꯕ ꯑꯗꯒꯤꯗꯤ ꯊꯨꯝꯗꯨꯁꯨ ꯂꯩꯕ ꯑꯗꯨ ꯊꯨꯝꯅꯦꯅꯅ ꯁꯔꯞꯇꯨ ꯅꯝꯃ ꯆꯥꯏ ꯍꯧꯖꯤꯛꯀꯥꯟꯁꯦ ꯀꯩꯅꯣꯝꯃ ꯂꯣꯏ ꯇꯧꯔꯦ ꯑꯩꯗ ꯅꯠꯇꯦ ꯅꯪꯗ ꯅꯠꯇꯦ
ꯎꯝ
ꯉꯔꯥꯡ ꯗꯨꯀꯥꯟ ꯆꯠꯂꯨꯕꯩ ꯄꯣꯠꯁꯤꯐꯥꯎ ꯍꯦꯛ ꯂꯣꯏꯁꯤꯟꯗꯦ ꯍꯧꯖꯤꯛ ꯉꯇ ꯑꯃꯨꯛ ꯂꯣꯏ ꯂꯣꯏꯁꯤꯜꯂꯛꯏꯅꯦ ꯇꯧꯔꯤꯁꯅꯣ ꯋꯥꯔꯕꯅꯤꯅ ꯂꯣꯏ ꯆꯠꯈꯥꯏꯗꯅ ꯑꯗꯨꯝ
ꯑ ꯀꯦꯂ ꯏꯔꯦꯅ
ꯁꯔꯞ ꯁꯥꯄꯣꯟ ꯁꯝꯄꯨ
ꯑꯩ ꯑꯩꯗꯂꯗꯏ
ꯑꯩꯗꯤ ꯑꯥꯂꯨ ꯅꯣꯡꯕꯨꯨ ꯈꯔ ꯂꯩꯥꯏꯅ ꯄꯨꯔꯥ ꯗꯣ ꯑꯣꯞ ꯊꯥꯗꯔꯃ ꯑꯗꯨꯝ ꯍꯤꯞꯄꯦ ꯑꯦ ꯁꯥꯔꯛꯇ꯭ꯔꯒꯅ ꯏꯁꯥꯁꯦ ꯈꯔ ꯅꯨꯡꯉꯥꯏꯌꯦꯕ ꯁꯥꯔꯛꯄꯁꯤꯗꯅꯤ ꯑꯩꯅ
ꯅꯣꯡꯁꯤꯒ ꯆꯨꯕ ꯀꯗꯧꯒꯦ ꯍꯥꯏꯕꯅꯤꯗ
ꯈꯪꯗꯦ ꯑꯣꯏꯅꯕ ꯁꯨꯡꯛꯆꯨ ꯆꯨꯗꯦ ꯍꯥꯏꯕ ꯅꯣꯡꯁꯦ
ꯊꯤꯠ ꯊꯠ ꯊꯠ ꯊꯠ
ꯇꯤꯠ ꯆꯤꯠ ꯇꯤꯠ ꯑꯗꯨꯒ ꯏꯁꯥꯗ ꯀꯩꯁꯨ ꯏꯪꯊꯗꯦꯕ ꯅꯣꯡꯁꯤ ꯍꯥꯏꯕꯒꯤ ꯑꯗꯨꯝ ꯑꯣꯝꯆꯥꯛꯅꯔꯒ ꯐꯨꯠꯇꯅ ꯂꯩ ꯍꯥꯏꯕ ꯄꯨꯛ ꯁꯥꯎꯒꯠꯂ ꯁꯧꯒꯠꯂꯒ ꯍꯥꯝꯕꯤꯗꯨ
ꯎꯝ ꯃꯥꯔꯦ ꯑ
ꯑꯗꯨ ꯌꯥꯝ ꯅꯨꯡꯉꯥꯏꯇꯕꯅꯦ ꯏꯁꯥꯗꯣꯁꯨ ꯇꯣꯜꯍꯥꯎꯑꯣ ꯑꯣꯏ ꯀꯔꯤ ꯑꯣꯏ ꯒꯨꯔꯨ ꯍꯥꯏꯈꯤꯕꯒ ꯅꯪꯉꯣꯏꯗꯩ ꯇꯥꯏꯞꯇ ꯇꯧ
ꯑꯝ ꯑꯁ ꯀ ꯄꯤ ꯄꯤ ꯄꯤꯗ꯭ꯔꯒ ꯄꯨꯁꯤ ꯅꯨꯡꯉꯥꯏꯇ꯭ꯔꯒ ꯑꯃ
ꯑꯣꯜꯂꯛꯄꯒ ꯀꯨꯏꯗ꯭ꯔꯤꯕꯅꯤ ꯑꯩꯁꯨ
ꯑꯗꯨ ꯀꯅ ꯑꯍꯤꯡ ꯄꯨꯡ ꯑꯅꯤꯗꯣ ꯑꯗꯨ ꯆꯂ ꯆꯂ ꯆꯂ ꯑ ꯀ ꯊꯤꯔ ꯀ ꯇꯗꯥꯦ ꯇꯂꯦꯕ ꯃꯃꯤꯗꯠꯇꯅ ꯍꯟꯅꯒ꯭ꯔꯅ ꯑꯗꯨꯗꯤ ꯁꯔꯦ ꯅꯨꯡꯉꯥꯏꯇ꯭ꯔꯦꯗꯤ ꯑꯣꯔ ꯑꯣꯔ ꯂꯩꯔꯦ ꯑꯎ ꯐꯥꯟꯅ ꯌꯥꯧꯁꯦ ꯑꯗꯨ ꯅꯥꯎ ꯐꯥꯟꯅꯎꯁꯦ ꯑ ꯊꯨꯡ ꯀꯟꯗꯨꯝꯗ꯭ꯔ ꯎꯉ ꯂꯗꯉ ꯇꯖꯔꯔꯃꯦ ꯃꯤꯁꯣꯔꯤ ꯉꯔꯥꯡ ꯐꯦꯆꯤ ꯍꯧꯧꯋꯦꯅ ꯑꯁ ꯑꯩꯈꯣꯏꯗꯩ ꯊꯝꯅꯑ ꯇꯀꯦꯟ
ꯅꯨꯃꯤꯗꯥꯡꯗꯨꯖꯥ ꯅꯨꯃꯤꯗꯥꯡꯒꯤꯗꯔꯕ
ꯑꯗꯨꯗ ꯍꯥꯏꯔꯗ ꯍꯣꯏ ꯑꯁꯤ ꯃꯁꯨ ꯀꯕꯨ ꯀꯤꯗꯤꯕꯤ ꯂꯨꯞꯊꯔꯒ ꯇꯩꯅ ꯇꯁꯜꯂꯗꯤꯅ ꯍꯅ ꯃꯥꯗꯤ ꯄ꯭ꯊꯤꯕꯤ ꯖꯣꯏ ꯇꯧꯒꯦ ꯂꯩ ꯑꯪ ꯄꯤꯊꯤꯕꯤꯖꯣꯏ ꯇꯧꯒꯦ ꯂꯩ ꯍꯣꯟꯗꯏꯩꯅ
ꯎꯝ ꯑꯗꯨꯗꯤ ꯑꯀꯤ ꯑꯈꯪ ꯑꯃꯠꯇ ꯂꯩꯇꯕꯅꯤ ꯃꯥꯅ ꯇꯧꯒꯦꯕꯨ ꯈꯟꯈ꯭ꯔꯗꯤ
ꯑꯩꯗꯤ ꯀꯤꯕꯃ ꯏꯁꯤꯡꯅꯦ ꯍꯥꯏꯕ ꯐꯖꯗꯗꯤ ꯂꯨꯈ꯭ꯔꯕ ꯏꯁꯤꯡꯅꯦꯕ ꯅꯨꯡꯗꯥꯡ ꯑꯣꯏꯔꯦ
ꯑꯩꯅ ꯇꯨꯏꯁꯟ ꯍꯜꯂꯛꯄꯩꯁꯤꯗ ꯑꯅꯥꯂꯤ ꯁꯣꯏꯁꯨ ꯂꯥꯛꯑꯝꯃꯦ ꯑꯩꯅ ꯊꯕꯛꯁꯨ ꯂꯣꯏ ꯆꯤꯟꯅꯩ ꯑꯝꯇꯪꯗꯤ ꯑꯩꯈꯣꯏ ꯀꯣꯏꯔꯨ ꯌꯥꯕꯅꯤ ꯀꯥꯡ ꯃꯇꯝꯗ ꯑꯣꯏꯅ ꯀꯣꯏꯏꯁꯤ ꯀꯤꯍꯣꯝꯆꯥꯥꯕ ꯍꯥꯏꯈꯤꯕꯅꯤ ꯀꯣꯏꯁꯤ ꯀꯣꯏꯁꯤ ꯏꯆꯦ ꯆꯠꯁꯦ ꯃꯣꯏꯒꯤ ꯅꯣꯏꯒꯤ ꯄꯥꯕ ꯈꯣꯠꯄꯗꯣ ꯂꯣꯏꯁꯤꯜꯂꯗꯤ ꯈꯔ ꯀꯩꯅꯣ ꯇꯧꯔꯅꯤ ꯍꯥꯏ ꯄꯨꯂꯞ ꯍꯧꯅꯔꯒ ꯒꯦꯡ ꯑꯃ ꯁꯦꯝꯃꯒ
ꯉꯥꯡ ꯉꯍꯥꯡꯅ ꯍꯧꯕꯅꯦ ꯁꯍꯟ ꯍꯥꯟ ꯆꯥꯎꯩ ꯃꯅꯥꯛꯇ ꯏꯆꯦ ꯅꯣꯏ ꯂꯣꯏꯔꯕꯣꯅ ꯂꯣꯏ ꯅ ꯄꯤꯔꯝꯕꯅꯦ ꯃꯉꯣꯟꯗ ꯅꯨꯡꯉꯥꯏꯖꯩꯅꯤ ꯇꯧꯔꯝꯕꯅꯦ
ꯃꯥꯅ ꯁꯤ ꯌꯨꯝꯗꯁꯨ ꯑꯃꯨꯛ ꯆꯠꯀꯅꯤ ꯍꯥꯏꯕ꯭ꯔꯥ ꯀꯩꯅꯣꯝꯁꯨ ꯍꯥꯏꯈꯤꯕꯅꯤ
ꯀꯗ ꯋꯥ
ꯈꯪꯗꯦ ꯃꯥ ꯑꯋꯥꯠ ꯑꯄꯥ ꯄꯣꯠ ꯆꯩ ꯈꯔ ꯂꯧꯕ꯭ꯔꯥ ꯆꯨꯝꯅ ꯁꯨꯝ ꯆꯠꯄ꯭ꯔꯥ
ꯁꯟꯗꯤ ꯑꯣꯏꯕꯒꯤ
ꯑꯩꯈꯣꯏ ꯃꯦꯝꯅ ꯒꯥꯔꯤ ꯑꯃ ꯂꯩꯔꯣꯏꯌꯦ
ꯎꯝ ꯄꯩꯁꯥꯗꯨꯣ ꯈꯔ ꯃꯇꯦꯡ ꯄꯥꯡꯉꯑꯣ ꯍꯥꯏꯌꯣ ꯅꯣꯏꯒꯤ ꯑꯃ ꯂꯩꯗꯥꯅꯦ ꯄꯤꯃ ꯝꯅ
ꯎ ꯑ
ꯑꯩꯈꯣꯏ ꯁꯨꯃꯥꯏꯅ ꯒꯥꯔꯤꯗꯣ ꯂꯨꯄꯥ ꯂꯤꯁꯤꯡ ꯃꯉꯥ ꯇꯔꯥ ꯄꯤꯕꯅꯤꯅ ꯑꯩ
ꯎ
ꯅꯗꯤꯚꯥꯏ ꯍ ꯇ ꯈꯥꯏꯕꯕꯨꯊꯔ ꯋꯥꯅꯟ ꯈꯥꯏꯕꯨꯊ ꯂꯩ ꯂꯩꯒꯨ
ꯎꯝ
ꯅꯪ ꯉꯥꯏꯔꯨꯔꯣ ꯉꯝꯖꯗ꯭ꯔꯦ
ꯑꯃ ꯀꯩꯅꯣ ꯍꯣꯏꯒꯤꯗꯣ ꯇꯣꯝꯕꯤ ꯍꯣꯏꯒꯤ ꯚꯤꯗꯤꯑꯣꯗ ꯄꯨꯟꯁꯤꯕꯒꯤ ꯑꯩꯒꯤ ꯕꯥꯏꯛ ꯈ ꯆꯠꯄꯗꯣ ꯑꯗꯨꯃꯥꯏꯅ ꯆꯠꯂꯁꯦ ꯅꯪꯒꯤꯁꯨ
ꯑꯗꯨꯗ ꯐꯔꯦ
ꯎ ꯕꯨꯂꯦꯠ ꯃꯥꯅ ꯂꯩꯀꯥꯏꯁꯤꯗ ꯑꯍꯥꯟꯕ ꯊꯧꯕ ꯑꯣꯏꯗꯣꯏꯅꯤ ꯑꯗꯨꯅ ꯄꯩꯁꯥ ꯂꯩꯇ꯭ꯔꯃꯤꯅ